ꯑꯣ
ꯍꯜꯂꯣ
ꯍꯜꯂꯣ
ꯊꯥꯔꯦꯀꯣ
ꯇꯥꯏ ꯇ ꯂꯪꯇ꯭ꯔꯤꯛ ꯂꯪꯉꯦꯍꯦ
ꯑꯗꯨꯝ ꯅꯦꯠꯁꯤ ꯑꯗꯨꯝ ꯌꯥꯕ꯭ꯔꯣ
ꯌꯥꯏꯌꯦ ꯌꯥꯏ ꯌꯥꯝ ꯁꯦꯡꯅ ꯇꯥꯏ
ꯑꯣꯝ ꯍꯝ
ꯀ꯭ꯔꯤꯁꯇꯔ ꯀ꯭ꯂꯤꯌꯥꯔ ꯍꯥꯏꯗꯅꯦ
ꯎꯝ ꯆꯠꯀꯗꯤ ꯆꯥꯔꯕꯣ
ꯆꯥꯕ ꯂꯣꯏꯔꯦ ꯆꯥꯕ ꯂꯣꯏꯔꯦ ꯍꯧꯖꯤꯛ ꯑꯃꯨꯛ ꯐꯃꯨꯡꯗ ꯍꯤꯠ ꯊꯥꯔꯒ ꯂꯩꯌꯦ ꯅꯣꯏꯗꯤ
ꯑꯩ ꯑꯩꯁꯨ ꯆꯞ ꯃꯥꯟꯅꯩ ꯑꯗꯨꯝ ꯆꯥꯛ ꯆꯥꯛ ꯆꯥꯛ ꯆꯠꯇꯣꯛꯔꯒ ꯑꯗꯨꯝ ꯋꯥꯛꯀꯤꯡ ꯆꯠ ꯗ
ꯍ ꯏꯁ ꯅꯨꯡꯉꯥꯏꯒꯅꯤꯍꯦ ꯑꯗꯨꯗꯤ ꯀꯅꯥ ꯀꯅꯥ ꯆꯠꯂꯤꯅꯣ ꯅꯥꯊꯟꯗꯅꯣ ꯑ ꯇꯣꯝꯗꯔꯣ ꯀꯗ꯭ꯔꯣ
ꯀꯤꯗꯦꯗ ꯀꯔꯤ ꯀꯤꯅꯤꯉꯥꯏ ꯂꯩꯕ꯭ꯔꯣ ꯁꯤꯗꯕꯣ
ꯅꯨꯡꯁꯤꯠ ꯅꯨꯡꯁꯤꯠꯗꯤ ꯅꯨꯡꯁꯤꯠ ꯁꯤꯠꯄ꯭ꯔꯣ
ꯍꯧꯖꯤꯛ ꯅꯨꯡꯁꯤꯠ ꯑꯁ ꯂꯥꯛꯇꯦꯗ ꯑꯗꯨꯕꯨ ꯑꯗꯨꯝ ꯌꯥꯏ
ꯁꯤꯜ ꯂꯥꯛꯑꯣ ꯁꯤꯜ ꯂꯥꯛꯑꯣ ꯁꯤꯜꯂꯥꯛꯑꯣ ꯀꯧ ꯌꯥꯗ꯭ꯔꯣ
ꯍꯧꯖꯤꯛ ꯀꯧꯗ꯭ꯔꯁꯨ ꯑꯗꯨꯝ ꯌꯥꯔꯦꯗ ꯍꯧꯖꯤꯛꯇꯤ ꯌꯥꯝ ꯁꯥꯕꯁꯨ ꯅꯠꯇꯦ ꯉꯁꯤ ꯀꯩꯅꯣ ꯆꯥꯏ ꯑꯂꯨꯒ ꯍꯋꯥꯏ ꯆꯥꯏ ꯍꯋꯥꯏ ꯑꯁꯥꯡꯕꯗꯣ ꯅꯪꯗꯤ
ꯐꯥꯕ ꯏꯟꯖꯥꯡ ꯅꯥꯄꯤ ꯉꯥꯛꯇ ꯆꯥꯏꯀꯣ
ꯍꯣꯏ ꯑꯗꯨꯅꯦ
ꯍꯛꯆꯥꯡꯗꯤ ꯌꯥꯝ ꯐꯥꯔꯝꯒꯅꯤ ꯈꯜꯂꯦꯕ ꯑꯩ ꯑꯩꯅ ꯉꯁꯤꯁꯦ ꯃꯊꯦꯜꯁꯨꯦ ꯌꯥꯝꯃꯦꯍꯦ ꯄꯥꯔꯀꯦ ꯀꯣ
ꯍꯣꯏ ꯍꯥꯏꯔꯛꯑꯣ ꯇꯥꯔꯒꯦ ꯍꯣꯏ ꯅꯝꯒꯦ ꯔꯦꯗꯤꯅꯦ
ꯑꯃꯅꯦ ꯁꯟ ꯃꯣꯟꯒꯤ ꯁꯤꯡꯖꯨ ꯌꯥꯌꯦꯦ
ꯑꯥ
ꯑꯗꯒ
ꯁꯟ ꯃꯋꯣꯟꯗ ꯁꯤꯡꯖꯨ ꯈꯛꯇꯅꯤꯀꯣ ꯌꯦꯟꯁꯥꯡ ꯌꯦꯟꯁꯥꯡ ꯅꯠꯇꯦꯀꯣ
ꯏꯟꯖꯥꯡ ꯏꯟꯖꯥꯡ ꯏꯟꯖꯥꯡꯁꯨ ꯌꯥꯎꯕꯅꯤ ꯉꯥꯏꯀꯣ ꯑꯩ ꯍꯥꯏꯔꯛꯀꯦꯕ
ꯁꯤꯡꯖꯨ ꯑꯗꯣ ꯌꯦꯟꯖꯥꯡ ꯑꯗꯨꯗꯤ ꯑꯅꯤ ꯇꯥꯔꯦ ꯑꯅꯤ
ꯎꯝ ꯑꯅꯤ ꯁꯨꯔꯕ ꯑꯗꯨꯒꯅ ꯑ ꯁꯧꯒ꯭ꯃꯍꯤ
ꯑꯥ ꯑꯍꯨꯝꯨꯝ
ꯁꯧꯒ꯭ꯔꯤꯅ ꯊꯣꯡꯕ ꯃꯍꯤꯗꯣ
ꯑꯥ
ꯎꯝ ꯑꯍꯨꯝ ꯁꯔꯤꯦꯀꯣ ꯃꯔꯤ ꯁꯨꯕꯗ ꯁꯧꯈ꯭ꯔꯤ ꯃꯥ ꯅꯥꯒꯥ ꯍꯋꯥꯏ
ꯑꯥ
ꯑꯅꯤ ꯃꯉꯥ ꯁꯨꯕꯗ ꯀꯥꯡ ꯁꯦ ꯌꯦꯟ ꯌꯦꯟ ꯑꯊꯣꯡꯕ
ꯑ ꯌꯦꯟꯅ ꯊꯣꯡꯕ ꯑ ꯃꯉꯥ ꯑꯦ ꯇꯔꯨꯛ
ꯂ ꯂꯣꯏꯔꯦꯗ
ꯑꯣꯏꯣꯏꯔꯦꯀꯣ ꯀꯩꯅꯣ ꯅꯣꯏ ꯀꯩꯅꯣ ꯀꯨꯝꯍꯥꯏ ꯂꯩꯕ꯭ꯔꯣ ꯉꯁꯤ
ꯀꯨꯝꯍꯩ ꯀꯨꯝꯍꯩꯒꯨꯝꯕ ꯑꯗꯨꯒꯨꯝꯕ ꯂꯩꯇꯦꯗ ꯑꯩꯈꯣꯏꯗꯤ ꯇꯒꯤꯦ ꯇꯥꯎ
ꯑꯦ ꯅꯨꯡꯉꯥꯏꯔꯦꯍꯦ ꯑꯩꯁꯨ ꯌꯥꯎꯅꯤꯡꯉꯤꯗ ꯀꯗꯥꯥꯏ ꯂꯩ ꯌꯨꯝ ꯌꯨꯝ ꯂꯥꯛꯔꯒ ꯀ ꯅꯣꯏꯗ ꯂꯩꯔꯒꯦ ꯅꯣꯏꯗ ꯂꯩꯔꯒꯦ
ꯂꯥꯛꯑꯣꯗ
ꯇꯝꯄꯥꯛꯇꯔꯣ ꯅꯠꯇ꯭ꯔꯒ ꯆꯤꯡꯗꯔꯣ ꯍꯧꯖꯤꯛ
ꯑꯩꯁꯦ ꯍꯧ ꯄꯪꯀꯣꯏ ꯀꯔꯒ ꯂꯩꯗ ꯆꯤꯡꯅ ꯑꯃꯨꯛꯀ ꯂꯝꯄꯥꯛꯗ ꯑꯃꯨꯛꯀꯨꯝ ꯑꯗꯨ ꯀꯣꯏ ꯆ ꯑꯉꯥ ꯑꯒꯨꯝ ꯂꯩꯗ
ꯍ
ꯆꯥꯛꯥꯛ ꯆꯥꯛ ꯌꯦꯟꯁꯥꯡꯕꯨꯗꯤ ꯑꯗꯨꯝ ꯑꯍꯥꯎ ꯑꯍꯥꯎꯕ ꯉꯥꯛꯇ ꯇ ꯆꯕ
ꯑ ꯍ ꯑꯗꯨꯅꯕꯨ ꯐꯩꯅꯦ ꯑꯗꯨ
ꯁꯕꯛ ꯆꯠꯄ꯭ꯔꯣꯝꯁꯦ
ꯑꯩ ꯁꯕꯛ ꯆꯠꯇꯦꯗ ꯑꯩ ꯍꯟꯗꯛ ꯃꯔꯛꯁꯦꯣ
ꯊꯕꯛ ꯊꯕꯛ ꯆꯠꯄ ꯌꯥꯗ꯭ꯔꯣ
ꯌꯥꯏ ꯌꯥꯕꯨꯗꯤ ꯌꯥꯏ
ꯊꯕꯛ ꯆꯠꯇ꯭ꯔꯗꯤ ꯅꯪ ꯆꯥꯅꯤꯡꯉꯥꯏ ꯑꯍꯥꯎꯕ ꯑꯍꯥꯎ ꯕꯣꯏ ꯍꯟꯁꯥꯡ ꯆꯥꯅꯤꯡꯉꯥꯏ ꯂꯩꯔꯝꯃꯣꯏꯅꯦ
ꯀꯨꯆꯤ ꯇꯧꯋꯤꯀꯣ ꯅꯪꯉꯁꯦ ꯑꯩꯉꯣꯟꯗ ꯄꯥꯟꯒꯦ ꯇꯧꯋꯀꯣ
ꯊꯕꯛ ꯊꯕꯛꯇꯣ ꯀꯟꯅ ꯁꯨꯋꯣ ꯊꯕꯛ ꯁꯔꯒ ꯍꯥꯎ ꯍꯥꯎ ꯃꯣꯏ ꯏꯖꯥꯡ ꯆꯣ ꯃꯁꯥ ꯐꯅꯕ
ꯍꯣꯏ ꯆꯨꯝꯃꯦ ꯑꯗꯨ ꯅꯪ ꯍꯧꯖꯤꯛ ꯀꯥꯏ ꯂꯩꯒꯦ ꯆꯤꯡꯗꯔꯣ ꯈꯪꯕꯒꯨꯝ ꯈꯪꯗꯕꯒꯨꯝ ꯇꯧꯕ
ꯑꯥ ꯇꯄꯥꯛ ꯇꯝꯄꯥꯛꯇ ꯂꯩꯌꯦ
ꯎꯝ
ꯑꯁꯤ ꯏꯝꯐꯥꯜꯗ ꯂꯩꯦ
ꯑ ꯑꯩꯁꯨ ꯍꯣꯏ ꯍꯥꯏꯗ꯭ꯔꯁꯨ ꯌꯥꯔꯦꯗ ꯑꯗꯨꯕꯨ ꯅꯪꯗꯤ ꯑꯩ ꯃꯤꯡ ꯍꯦꯛꯇ ꯍꯥꯏꯌꯦ ꯋꯥꯆꯦꯞꯇ ꯑꯩꯗꯤ ꯑꯩꯕꯨ ꯈꯪꯕ ꯃꯤꯔꯅ ꯈꯟꯕ ꯑꯗꯨꯒ ꯅꯪ ꯈꯣꯟꯖꯦꯜ ꯇꯥꯕ ꯅꯪ ꯈꯣꯟꯖꯦꯜ ꯇꯥꯕꯗꯨꯗꯤ ꯈꯪꯕꯒꯨꯝ ꯈꯪꯗꯕꯒꯨꯝ ꯈꯪꯒꯨꯝ ꯂꯥꯛꯀꯨꯝ ꯀꯩꯀꯨꯒꯤ ꯗꯥꯏꯂꯣꯛꯇꯣ ꯑꯗꯨꯒꯤ ꯑꯣꯏꯔꯦ ꯈꯪꯒꯨꯝ ꯂꯥꯛꯀꯨꯝ ꯀꯥꯏꯅ ꯇꯧꯕꯗꯣ
ꯈꯪꯒꯅꯤ ꯈꯪꯒꯅꯤ ꯑꯣꯏꯔꯗꯤ
ꯎꯝ ꯍꯣꯏ
ꯑꯦ ꯀꯔꯤ ꯅꯃꯤꯠ ꯑꯣꯏꯁꯤꯜꯂꯣ ꯑꯗꯨꯗꯤ
ꯎꯏꯁꯤꯟꯕꯒ ꯆꯞ ꯃꯥꯟꯅꯔꯦꯅꯦ ꯎꯏꯁꯤꯜꯂꯦ ꯎꯏꯁꯤꯜꯂꯦ
ꯑꯣ ꯃꯝ꯭ꯔꯥ
ꯃꯝꯃꯤꯅꯤ ꯍꯗꯦ ꯍꯗꯦ
ꯃꯤꯠ ꯎꯁꯤꯂꯗꯤ ꯃꯝꯒꯅꯤ ꯍꯥꯏꯕꯗꯣ
ꯌꯥꯏꯍꯦ ꯗꯥꯏꯂꯣꯛ ꯐꯥꯎꯗꯤ
ꯑꯣ
ꯐꯥꯒꯤ ꯃꯤ ꯅꯠꯇꯦꯅꯦ ꯅꯪꯁꯨ ꯉꯥꯡꯕꯗꯗꯤ
ꯑ ꯍꯥꯠꯇ ꯌꯥꯗ ꯄꯥꯏꯔꯨꯁꯤꯔꯣ
ꯄꯥꯏꯁ ꯄꯥꯏꯁ
ꯊꯋꯥꯏ ꯃꯆꯥꯛ ꯃꯔꯛꯇꯨꯗ ꯄꯥꯏꯔꯨꯁꯤꯔꯣ ꯃꯤ ꯈꯨꯌꯥꯅꯦ ꯑꯩꯉꯣꯟꯗ ꯂꯩꯔꯤꯁꯦ
ꯑꯣ ꯑꯁ ꯑꯗꯨꯗꯤ ꯍꯣꯔꯦꯟ ꯄꯨꯡ ꯑ
ꯀꯨꯟꯃꯔꯦ ꯂꯩꯔꯝꯒꯅꯤ
ꯗꯤ ꯄꯨꯡ
ꯑꯅꯥꯕ ꯂꯥꯏꯌꯦꯡꯕ ꯂꯥꯛꯄ ꯃꯤ ꯃꯌꯥꯝ ꯑꯁ ꯂꯩꯕꯅꯦ
ꯑꯣ ꯕꯣꯜ ꯌꯦꯡꯅꯤꯡꯉꯥꯏꯁꯨ ꯑꯣꯏꯔꯕꯅꯤꯅ ꯄꯨꯡ ꯇꯔꯥ ꯃꯈꯥꯏꯗ ꯑꯗꯨꯒꯤꯁꯨ ꯑꯣꯏꯔꯕꯝꯅꯤꯅ
ꯦꯡꯗꯕꯨꯗꯤ ꯃꯁꯥ ꯃꯁꯥꯒꯤ ꯐꯣꯟꯗ ꯑꯗꯨꯝ ꯌꯦꯡꯒꯅꯤ ꯍꯥ ꯁꯤꯁꯤꯡꯅꯠꯇ ꯍ ꯐꯦꯃꯤꯂꯤ ꯃꯦꯝꯕꯔꯁ ꯉꯥꯛꯇꯅꯤ
ꯎ ꯍ ꯀꯅꯥ ꯑꯅꯥꯕ ꯂꯩꯕ꯭ꯔꯣ
ꯑꯩꯈꯣꯏ ꯏꯅꯦꯒꯤ ꯑꯩꯈꯣꯏ ꯃꯃꯣꯒꯤ ꯅꯨꯄꯤꯒꯤ ꯃꯄꯥꯥꯟ ꯅꯥꯑꯅ ꯑꯁꯤꯗ ꯄꯨꯈꯠꯂꯦ ꯑꯗꯒꯤ ꯃꯤ ꯃꯌꯥꯝ ꯂꯥꯛꯑꯦꯕꯀꯣ ꯃꯤ ꯂꯝꯃꯤ ꯌꯥ ꯍꯥꯏꯦ ꯇ
ꯀꯔꯝꯕ ꯑꯅꯥꯕꯅꯣ ꯍꯧꯖꯤꯛ
ꯈꯪꯗꯦ ꯂꯥꯏꯅꯥꯁꯨ ꯂꯩꯇꯦ ꯍꯥꯏ
ꯑꯗꯨꯅꯤꯅꯦ ꯍꯧꯖꯤꯛꯀꯥꯟꯁꯦ ꯑꯗꯨ ꯉꯥꯛꯇꯅꯤ ꯑꯦꯛꯁꯔꯦ ꯂꯧꯔꯦ ꯑ꯭ꯔ ꯆꯥꯡꯒꯂ ꯎꯔꯦ ꯀꯔꯤ ꯀꯔꯤ ꯇꯧꯔꯦ ꯑꯅꯥꯕ ꯂꯩꯇꯦ ꯍꯥꯏꯕꯒꯨꯝꯕ ꯑꯗꯨ ꯅꯥꯔꯤꯕ ꯃꯤꯗꯨꯗꯤ ꯑꯗꯨꯝ ꯅꯥꯔ ꯂꯩꯕ
ꯑꯗꯣ ꯚꯥꯏ ꯑꯩ ꯋꯥ ꯑꯃ ꯍꯪꯒꯦ ꯌꯥꯕ꯭ꯔꯣ
ꯌꯥꯏꯅ
ꯋꯥꯔꯜꯗ꯭ꯔꯣꯞ ꯂꯩꯕꯣ ꯅꯪꯒꯤ
ꯣꯜ ꯗ꯭ꯔꯞ
ꯋꯥꯜꯗ꯭ꯔꯣꯞ ꯋꯥꯜꯗ꯭ꯔꯣꯞ ꯑꯩꯗꯤ ꯋꯥꯜꯗ꯭ꯔꯣꯞ ꯂꯩꯑ ꯑꯅꯧꯕ ꯂꯩꯑ ꯀꯜ ꯃꯆꯨꯗꯤ ꯑꯃꯨꯕ
ꯑꯣ ꯋꯥꯜ ꯗ꯭ꯔꯣꯞ ꯂꯩꯇꯦꯗ ꯑꯩ
ꯑꯩꯉꯣꯟꯗꯁꯨ ꯍꯦꯜꯃꯦꯠ ꯑꯅꯤ ꯂꯩꯌꯦ ꯀꯇ ꯎꯅꯕꯒꯔ ꯊꯕꯣ ꯀꯥꯟ ꯅꯀꯣ
ꯑ
ꯑꯁ ꯍꯦꯜꯃꯦꯠ ꯃꯌꯥꯝ ꯂꯩꯗ ꯄꯤꯒꯦ ꯄꯤꯒꯦ ꯑꯩ ꯃꯦꯁꯦꯖ ꯈꯔ ꯀ ꯀꯆꯦꯠꯇ ꯐꯇꯣ ꯀꯥꯕꯒ ꯊꯥꯔꯥ ꯀꯦꯀꯣ ꯌꯥꯕ ꯅꯠꯇ꯭ꯔꯣ ꯑꯁ ꯑꯩ ꯄꯨꯛ ꯈꯨꯆꯖꯤ ꯂꯣꯏꯔꯦ ꯆꯥꯛ ꯃꯌꯥꯝ ꯆꯥꯁꯤꯜꯂꯨꯕꯅꯤꯅ
ꯑꯣ ꯆꯥꯛꯁꯤ ꯌꯥꯝ ꯆꯥꯔꯅꯨꯗ ꯍꯥꯏꯕꯗꯤ ꯈꯔ ꯆꯥꯔꯗꯤ ꯌꯥꯔꯦ ꯄꯨꯛ ꯊꯣꯛꯄꯅꯤ
ꯑꯁ ꯑꯩꯗꯤ ꯃꯝ ꯍꯦꯡ ꯔꯦ ꯊꯣ ꯊꯣꯈ꯭ꯔꯦ
ꯀꯟꯅꯣ ꯉꯝꯗ꯭ꯔꯦ
ꯆꯕꯁꯨꯣ
ꯎ ꯑꯦꯁꯤ ꯁ ꯑꯦꯛꯁꯔꯁꯥꯏꯁ ꯈꯔ ꯈꯔ ꯇꯧꯗꯅ ꯑꯁ ꯄꯨꯛ ꯀꯪꯕꯁꯦ ꯋꯥꯗꯤ ꯋꯥꯕꯅꯤꯀꯣ ꯑꯩꯁꯨ ꯅꯍꯥꯟ ꯆꯍꯤ ꯑꯃ ꯑꯅꯤ ꯑꯍꯨꯝ ꯄꯨꯛ ꯀꯥꯡꯅ ꯂꯩꯕꯅꯤ ꯍꯧꯖꯤꯛꯀꯥꯟꯗꯤ ꯑꯩ ꯑꯦꯛꯁꯔꯁꯥꯏꯁ ꯀꯟ ꯇꯧꯕꯒꯤ ꯈꯔ ꯍꯟꯊꯔꯛꯈ꯭ꯔꯦ
ꯑꯩ ꯑꯦꯛꯁꯔꯁꯥꯏꯁ ꯇꯧꯕ ꯃꯇꯝꯕꯨꯗꯤ ꯂꯩꯌꯦꯕꯀꯣ
ꯎꯝ
ꯑꯩꯒꯤ ꯃꯔꯨꯞ ꯑꯃꯒꯨꯝꯕ ꯑꯩꯒ ꯆꯞ ꯃꯥꯟꯅꯕ ꯂꯩꯔꯗꯤ ꯆꯠꯄ ꯅꯨꯡꯉꯥꯏ ꯑꯩꯁꯨ ꯏꯇꯣꯝꯗꯗꯤ ꯇꯦꯟꯕ ꯆꯠꯄꯗꯣ
ꯑ
ꯅꯨꯡꯉꯥꯏꯇꯕ
ꯆꯦꯟꯗ꯭ꯔꯁꯨ ꯌꯨꯝꯗ ꯄꯨꯁꯞꯀꯨꯝꯕ
ꯑꯁ ꯑꯁ ꯑꯗꯨꯒ ꯀꯝꯕꯗ ꯑꯁ ꯇꯟꯕꯩꯅꯤꯅꯦ ꯇꯟꯕꯒꯤ ꯊꯣꯛꯄꯅꯦꯅꯦ ꯁꯤꯁꯦ
ꯅꯪꯗꯤ ꯊꯕꯛ ꯌꯥꯝ ꯁꯨꯑꯦ ꯍꯥꯏꯗꯥꯏꯅꯦ ꯉꯁꯥꯏ
ꯊꯕꯛ ꯁꯨꯨꯔꯦ ꯍꯥꯏꯕꯗꯣ ꯍꯨꯃꯥꯡ ꯊꯣꯛꯇꯕ ꯊꯕꯛ ꯉꯥꯛꯇꯪ ꯁꯨꯕ
ꯑꯗꯨꯒꯤꯅꯦ ꯁꯣꯏꯕꯗꯣ ꯍꯟꯗꯪ ꯄꯨꯛꯊꯣꯛꯔꯤꯗꯣ ꯍꯥꯏꯕ
ꯃꯥꯟꯅꯦ ꯃꯥꯟꯅꯦ ꯆꯥ ꯈꯤꯇꯪ ꯑꯣꯏꯁꯨ ꯆꯥꯕꯩ ꯑꯁ ꯎꯝ
ꯅꯣꯏꯕꯁꯦ ꯍꯛ ꯑ ꯂꯥꯏꯅꯥ ꯑꯗꯨꯝ ꯌꯥꯝꯃꯦ
ꯍꯩꯠ ꯑꯗꯨꯗꯤ ꯍꯥꯏꯔꯛꯀꯅꯨ
ꯅꯠꯇꯦ ꯍꯧꯖꯤꯛꯀꯥꯟꯒꯤ ꯑꯗꯨꯝ ꯍꯥꯏꯕꯅꯤꯗ ꯅꯣꯏꯕ ꯃꯤꯁꯦ ꯑꯗꯨꯝ ꯅꯪ ꯉꯁꯥꯏ ꯍꯥꯏꯕꯒꯨꯝꯅ ꯑꯗꯨꯕꯨ ꯑꯁꯤꯅꯅꯤ ꯍꯥꯏꯕ ꯗꯣꯛꯇꯔꯅ ꯑꯗꯨꯝ ꯌꯦꯡꯉꯒ ꯍꯥꯏꯕ ꯉꯝꯗꯕ ꯍꯥꯏꯗꯤ ꯂꯩꯁꯤꯡ ꯂꯥꯏꯅꯥꯅꯤ ꯍꯥꯏꯕꯗꯣ ꯑꯗꯨꯒꯨꯝꯕ ꯇꯧꯒꯜꯂꯦꯕ
ꯑꯩꯈꯣꯏ ꯑꯩꯈꯣꯏꯗ ꯃꯩ ꯃꯩ ꯃꯨꯠꯈ꯭ꯔꯦ
ꯑꯣ ꯉꯁꯥꯏ ꯎꯪꯕꯒꯤ ꯈꯔ ꯂꯩꯕꯗꯣ
ꯅꯠꯇꯦ ꯑꯗꯨꯝ ꯎꯪꯑꯒ ꯂꯩꯌꯦ ꯁ꯭ꯄꯤꯗ ꯐꯨꯜ ꯁ꯭ꯄꯤꯗꯇ ꯃꯩꯕꯨꯗꯤ ꯃꯨꯠ ꯈ꯭ꯔꯦ
ꯕꯦꯔꯥꯅꯤꯀꯣ ꯑꯗꯨꯗꯤ ꯑꯩꯗꯤ ꯀꯤꯕ ꯍꯧꯔꯦꯍꯦꯛ
ꯀꯩꯒꯤꯅꯣ ꯑꯩ ꯑꯩ ꯃꯤꯇ꯭ꯔꯪ ꯍꯩꯌꯦ
ꯑꯦ ꯕꯦꯔꯥꯅꯤꯀꯣ ꯑꯩ ꯀꯤꯕ ꯍꯧꯔꯦꯀꯣ ꯅꯪꯉꯣꯟꯗ
ꯍꯧꯖꯤꯛ
ꯚꯥꯏ ꯅꯪꯒꯤ ꯅꯪꯒꯤ ꯐꯨꯔꯤꯠ ꯈꯨꯡꯒ꯭ꯔꯥꯎ ꯃꯁꯤꯡ ꯀꯌꯥꯅꯣ ꯅꯪ ꯈꯪꯕ ꯉꯝꯕ꯭ꯔꯣ ꯍꯧꯖꯤꯛ
ꯈꯪꯉꯤꯗ
ꯃꯁꯤꯡ ꯂꯣꯏꯅꯃꯛ ꯅꯪ ꯈꯪꯕ ꯉꯝꯒꯗ꯭ꯔꯥ ꯍꯥꯏꯕ
ꯑꯩ ꯍꯧꯖꯤꯛ ꯁꯦꯠꯂꯤꯕ ꯍꯥꯏꯕ꯭ꯔꯣ
ꯅꯠꯇꯦ ꯅꯠꯇꯦ ꯅꯪꯒꯤ ꯐꯤꯔꯣꯜ ꯃꯌꯥꯝꯗꯣ ꯃꯁꯤꯡ ꯀꯌꯥꯅꯣ ꯈꯪꯕ꯭ꯔꯥ ꯑꯩꯗꯤ ꯈꯪ ꯑꯩꯗꯤ ꯈꯪꯕ ꯉꯝꯃꯤꯉꯣ
ꯊꯥꯖꯗꯦꯕꯣ ꯑꯗꯨꯗꯤ
ꯑꯩꯗꯤ ꯍꯨꯝ ꯍꯨꯝꯐꯨꯝ ꯃꯉꯥꯂꯩ
ꯄꯪ ꯍꯥꯏ ꯍꯥꯏꯒꯅꯨꯗ
ꯄꯪꯍꯥꯏ ꯍꯥꯏꯕ ꯅꯠꯇꯦ ꯑꯁꯦꯡꯕꯅꯦ
ꯅꯪ ꯀꯃꯥꯏꯅ ꯈꯪꯕ꯭ꯔꯣ ꯑꯗꯨꯗꯣ
ꯑꯩ ꯉꯁꯥꯏ ꯄꯥꯕ ꯂꯣꯏꯈ꯭ꯔꯕꯅꯤ ꯈꯨꯡꯎꯞꯁꯨ ꯇꯔꯥꯃꯊꯣꯏ ꯈꯛ ꯅꯤꯗꯅ ꯂꯩꯁ
ꯏꯕꯥꯅꯤꯒꯤ ꯀꯣꯜꯁꯦ ꯔꯦꯀꯣꯔꯗꯇꯤ ꯐꯖꯅ ꯇꯧꯔꯝꯃꯗꯤ ꯃꯤ ꯁꯤꯕ ꯌꯥꯎꯗꯤꯀꯣ ꯇꯥꯔꯒ
ꯑꯩ ꯑꯩ ꯑꯩꯒꯤ ꯔꯨꯝꯗꯁꯨ ꯑꯁ ꯃꯤꯠ ꯗꯤ ꯌꯥꯝ ꯂꯩ ꯈꯪꯕ꯭ꯔꯥ
ꯑꯩ ꯍꯧꯖꯤꯛ ꯎꯝ ꯑꯩ ꯍꯧꯖꯤꯛ
ꯚꯥꯏ ꯑꯩ ꯉꯁꯤ ꯑ ꯀꯩꯅꯣ ꯏꯁꯇꯦꯁꯟ ꯀꯣꯔꯠ ꯑꯃ ꯑꯁ